ꯎꯝ ꯋꯥꯏꯀꯣ
ꯑꯣ ꯇꯥꯏ ꯌꯦ
ꯑꯥ ꯌꯦꯡꯉꯦ ꯑꯩꯁ ꯈꯔꯛ ꯀꯩꯅꯣ ꯄꯣꯔꯇꯨꯒꯜꯁꯤ ꯉꯁꯤ ꯌꯥꯝ ꯀꯟꯗ꯭ꯔꯥ ꯗꯃꯥꯏ ꯇꯧꯗ꯭ꯔꯣ
ꯃꯣꯏ ꯐꯖꯅ ꯃꯣꯏꯒꯤ ꯀꯣꯆꯅ ꯍꯥꯏꯕꯤ ꯑꯣꯔꯝꯒꯅꯤ ꯍꯣꯏ ꯏꯁꯄꯦꯟꯒ ꯁꯥꯟꯅꯥꯕꯒꯤ
ꯑꯗꯨꯃꯥꯏꯅ ꯁꯨꯡꯁꯥ ꯁꯥꯟꯅꯗꯕꯅꯦ ꯉꯁꯤ ꯁꯄꯦꯟꯒ ꯁꯥꯟꯅꯕꯩꯔꯥ
ꯑꯗꯨꯒꯤꯅꯦ ꯏꯁꯄꯦꯟꯕꯨ ꯁꯥꯅ ꯅꯥꯕꯒꯤ ꯇꯥꯎꯕꯅꯤ ꯃꯣꯏꯁꯦ
ꯁ꯭ꯄꯦꯟꯁꯦ ꯆꯟꯕꯗꯤ ꯌꯥꯔꯕꯅꯦ ꯃꯣꯏ ꯁꯣꯏꯕꯩꯅꯦ ꯑꯃ ꯑꯣꯌꯔꯖꯕꯥꯜꯗꯣ ꯇ꯭ꯋꯦꯟꯇꯤ ꯋꯥꯟꯗꯣ
ꯑꯗꯨꯒꯤꯅꯦ ꯀꯥ ꯑꯗ ꯀꯥꯔꯒ ꯂꯩꯌꯦ ꯃꯣꯏꯁꯦ
ꯎꯝ ꯌꯥꯗ꯭ꯔꯦꯅꯦ ꯅꯪꯗꯤ ꯄꯥꯈꯠꯇ꯭ꯔꯥ ꯌꯥꯝꯅꯗꯤ ꯄꯥꯈꯠꯄ ꯑꯣꯏꯗ꯭ꯔꯁꯨ ꯉꯝꯍꯟꯅꯤꯡꯕꯗꯨ
ꯌꯦꯡꯕ ꯅꯨꯡꯉꯥꯏꯗ ꯑꯃꯨꯛꯀ ꯁꯦꯀꯦꯟ ꯍꯥꯐꯇꯨ ꯌꯦꯡꯕ ꯅꯨꯡꯉꯥꯏꯔꯅꯤ ꯐ꯭ꯔꯁꯠ ꯍꯥꯐꯇꯒꯤ ꯍꯦꯟꯅ
ꯀꯩꯅꯣ ꯍꯣꯔꯦꯟ ꯄꯨꯡ ꯃꯉꯥꯒꯤꯗꯤ ꯌꯦꯡꯉꯔꯣꯏ
ꯌꯦꯡꯕ ꯉꯝꯗꯧ ꯃꯥꯟꯗꯦꯗ ꯇꯨꯝꯅꯤꯡꯉꯅꯤ ꯑꯃꯨꯛ ꯍꯧꯖꯤꯛꯁꯨ ꯇꯨꯝꯅꯤꯡꯕ ꯍꯥꯎꯈ꯭ꯔꯦ
ꯑꯗꯨꯅꯤꯅꯦ
ꯑꯗꯨ ꯌꯦꯡ ꯀꯩꯅꯣ ꯇꯨꯝꯅꯗꯕꯒꯤ ꯇꯥꯎꯕꯅꯤ
ꯑ ꯍꯧꯖꯤꯛꯀꯤꯗꯤ ꯂꯣꯏꯁꯟꯂꯣ
ꯎꯝ
ꯀꯅꯥ ꯈꯪꯅꯤ ꯗꯥꯎ ꯄꯨꯔꯛꯄ ꯌꯥꯏ ꯅꯪꯅ
ꯈꯪꯗꯦꯗ ꯁꯦ ꯌꯦꯡꯕꯗꯤ ꯅꯨꯡꯉꯥꯏꯕꯗꯤ ꯅꯨꯡꯉꯥꯏꯗ ꯉꯁꯤꯗꯤ ꯀꯔꯤꯝꯇ ꯇꯥꯎꯗꯦꯗ ꯎꯝ ꯑꯗꯨꯝ ꯇꯨꯝꯃꯒ ꯂꯩ ꯅꯪꯗꯤ
ꯑꯩꯁꯨ ꯑꯗꯨꯝ ꯇꯨꯝꯃꯤꯗ ꯍꯟꯗꯛꯇꯤ ꯑꯗꯨꯝ ꯇꯨꯝꯃ ꯂꯩꯔꯅꯤꯗ
ꯅꯨꯡꯗꯥꯡꯗ ꯕꯣꯜ ꯌꯦꯡꯕꯅꯤꯅ ꯍꯣꯏ
ꯑꯗꯨꯝ ꯇꯨꯝꯃꯒ ꯇꯨꯝꯃꯒ ꯀꯩꯁꯨ ꯇꯧꯅꯤꯡꯉꯥꯏꯁꯨ ꯂꯩꯇꯕꯅꯤꯅ
ꯍꯣꯏ ꯑꯗꯨꯒꯤꯅꯦ ꯇꯨꯝꯕꯅ ꯍꯦꯟꯅ ꯐꯥꯏ ꯅꯨꯡꯗꯥꯡꯗ ꯌꯦꯡꯅꯤꯡꯉꯗꯤꯀꯣ
ꯍꯣꯏ ꯑꯁ ꯇꯨꯝꯃꯟꯗꯅ ꯈ꯭ꯋꯥꯡꯁꯨ ꯅꯥꯔꯦꯅꯦ
ꯍꯅꯨ ꯈꯔꯕꯅꯩꯅꯦ
ꯈꯪꯗꯦꯗ ꯇꯧꯔꯤꯁꯦ
ꯍꯟꯅꯨꯔꯛꯈ꯭ꯔꯦ ꯄꯥꯈꯪ ꯐꯥꯗ꯭ꯔꯤꯀꯥꯟꯗ ꯍꯟꯅꯨꯕ ꯍꯥꯏꯕꯁꯦ ꯑꯩꯈꯣꯏꯅꯤ
ꯍꯅꯨ ꯑꯁ ꯑꯩꯈꯣꯏꯒꯤ ꯃꯇꯥꯝꯗꯗꯤ ꯈꯪꯗꯦ
ꯅꯣꯏ ꯅꯨꯄꯤꯈꯣꯏꯗꯤ ꯈꯔ ꯐꯕꯅꯦꯗ ꯅꯨꯄꯥ ꯑꯩꯈꯣꯏꯗꯤꯀꯣ ꯁꯝꯅ ꯀꯦꯟꯕꯅꯦ ꯑꯁ ꯕꯦꯔꯥ ꯀꯥꯔꯦ ꯅꯨꯄꯥꯈꯣꯏꯗꯤ
ꯅꯨꯄꯤꯒ ꯃꯥꯟꯅꯩꯗ ꯍꯥꯏꯔ ꯀꯥꯟꯗꯗꯤ
ꯅꯨꯄꯤ ꯈꯣꯏꯗꯤ ꯀꯩ ꯍꯥꯏꯁꯦꯔ ꯁꯝ ꯀꯦꯜꯂꯁꯨ ꯀꯣꯛꯇꯤ ꯇꯥꯡꯉꯛꯇꯦꯗꯅ ꯅꯨꯄꯥ ꯑꯩꯈꯣꯏꯗꯤ ꯅꯨꯨꯄꯥ ꯑꯩꯈꯣꯏꯗꯤ ꯎꯝ ꯄꯥꯈꯪ ꯑꯣꯏꯒꯦꯔꯥ ꯑꯍꯟ ꯑꯣꯏꯒꯦꯔꯥ ꯗꯥꯎ ꯌꯥꯗꯕ ꯈꯣꯏꯗꯤ ꯁꯝꯒꯁꯦ ꯂꯣꯏ ꯀꯦꯟꯒꯤꯕꯗꯣ
ꯀꯦꯜꯂ ꯀꯥꯟꯗ ꯅꯨꯄꯤꯒ ꯊꯤꯕ ꯌꯥꯔꯔꯣꯏ
ꯎꯝ ꯅꯨꯄꯤꯅꯁꯨ ꯄꯥꯝ ꯑꯥ ꯅꯨꯄꯤꯅ ꯄꯥꯝꯕꯤꯗꯕꯗꯣ
ꯑꯥ ꯄꯩꯁꯥ ꯄꯥꯏꯗꯦ ꯅꯨꯄꯤꯅꯤꯅ ꯑꯃꯨꯛ
ꯊꯤꯌꯦꯅ ꯑꯃꯨꯛ ꯍꯥꯏꯒꯅꯤ ꯆꯦꯛꯁꯟꯂꯣ ꯂꯥꯏꯔꯤꯛ ꯀꯟꯅ ꯄꯥꯥꯔꯣ
ꯅꯪ ꯅꯁꯝ
ꯁꯝ ꯂꯩꯇ꯭ꯔꯁꯨ ꯂꯩꯁꯥꯐ ꯂꯩꯁꯥꯕꯤꯗꯤ ꯐꯪꯅꯤꯏ ꯍꯥꯏꯕꯗꯣ
ꯑ ꯎꯝ ꯍꯣꯏ ꯑꯗꯨꯗꯗꯤ ꯀꯥꯟꯅ ꯄꯥꯗ꯭ꯔꯗꯤ ꯅꯨꯄꯤ ꯊꯤꯕ ꯋꯥꯅꯤ ꯅꯣꯏ ꯃꯌꯨꯝꯁꯤꯡꯅꯀꯣ ꯅꯨꯄꯤ ꯎꯕ ꯈꯨꯗꯤꯡ ꯑꯩꯈꯣꯏꯒꯤ ꯃꯥꯎ ꯇꯧꯁꯤꯔꯅ ꯑꯗꯨꯝ ꯍꯥꯏꯔꯛꯄ ꯃꯤ ꯃꯌꯥꯝ ꯂꯩꯌꯦꯅ ꯅ
ꯑꯗꯨ ꯑꯗꯨ ꯅꯣꯏꯁꯨ ꯇꯥꯎꯔꯝ ꯇꯥꯎꯔꯤꯅꯤ ꯆꯦꯛꯁꯤꯜꯂ ꯂꯥꯏꯔꯤꯛꯀꯥ ꯀꯟꯅ ꯄꯥꯈ꯭ꯔꯣ ꯂꯥꯏꯔꯤꯛ ꯅꯠꯇ꯭ꯔꯗꯤ ꯎꯄꯥꯏ ꯂꯩꯇꯦ ꯁꯝ ꯀꯦꯟꯕ ꯈꯨꯗꯤꯡ ꯂꯥꯏꯔꯤꯛ ꯄꯥꯔꯣ ꯑꯃꯨꯛ ꯀꯦꯟꯂꯦ ꯍꯣꯏ
ꯀꯩꯅꯣ ꯁꯝ ꯂꯩꯇ꯭ꯔꯗꯤ ꯀꯩ ꯍꯥꯏꯁꯤꯔ ꯅꯨꯄꯤꯅꯁꯨ ꯄꯥꯝꯕꯤꯗꯕꯒꯤ ꯌꯨꯝꯒꯤ ꯃꯤꯁꯤꯡꯅ ꯑꯎ ꯑꯎꯕꯗꯣ ꯄꯥꯝꯃꯛꯄꯗꯣ ꯃꯧꯒꯤ ꯕꯦꯔ ꯀꯥꯗ꯭ꯔ ꯀꯟꯗꯤꯁꯟꯁꯦ
ꯑꯗꯨꯒꯤ ꯐꯤꯕꯝꯒ ꯌꯧꯔꯛꯑꯗꯤ ꯕꯦꯔꯥꯗꯤ
ꯑꯗꯨꯒꯤꯅꯤ ꯄꯩꯁꯥ ꯄꯩꯁꯥꯒ ꯄꯥꯏꯔꯗꯤ ꯌꯨꯝꯁꯤꯡꯁꯨ ꯍꯥꯏ ꯑꯗꯩ ꯅꯨꯄꯤ ꯊꯤꯕꯗꯣ ꯑꯗꯨꯝ ꯐꯪꯕ ꯅꯨꯡꯉꯥꯏꯌꯦꯅ ꯑꯃꯨꯛꯀ ꯄꯩꯁꯥ ꯄꯥꯏꯗ꯭ꯔꯗꯤ ꯑꯁ ꯊꯤꯕ ꯋꯥꯕꯗꯣ
ꯂꯥꯏꯔꯤꯛ ꯅꯠꯇ꯭ꯔꯗꯤ ꯎꯄꯥꯏ ꯂꯩꯇ꯭ꯔꯦ
ꯑꯩꯍꯥ
ꯁꯝ ꯇꯦꯟꯂꯁꯨ ꯍꯥꯏꯗꯤ ꯑꯗꯨꯝ ꯀꯣꯛ ꯑꯦ ꯀꯔꯤ ꯍꯥꯏꯁꯤꯔ
ꯑꯩꯈꯣꯏꯁꯦ ꯁꯝꯕꯨꯗꯤꯀꯣ ꯀꯩꯍꯥꯏꯁꯤꯔ ꯁꯝꯕꯨꯗꯤ ꯀꯦꯜꯂꯦꯕ ꯑꯗꯣ
ꯍꯣꯏ
ꯍꯤꯗꯥꯛꯅꯁꯨ ꯃꯥꯜꯂꯦꯗ ꯃꯣꯏꯅ ꯏꯁꯤꯡꯗ ꯑꯗꯨꯝ ꯍꯤꯗꯥꯛ ꯍꯥꯞꯄꯗꯣ
ꯑꯣ ꯍꯣꯏ ꯍꯣꯏ ꯍꯣꯏ ꯑꯣꯏꯔꯝꯒꯅꯤ ꯏꯁꯤꯡꯗ ꯍꯤꯗꯥꯛ ꯊꯥꯞ ꯍꯥꯞꯄꯗꯤ ꯑꯩꯁꯨ ꯒ꯭ꯌꯥꯟꯒ ꯇꯥꯗ꯭ꯔꯤ ꯀꯔꯤ ꯍꯤꯗꯥꯛꯔꯥ
ꯎꯝ
ꯑꯦꯛꯁꯦꯇꯤ ꯁꯔꯨꯛ ꯌꯥꯝ ꯕꯒꯤ ꯃꯣꯏ ꯊꯝꯔꯛꯕ꯭ꯔꯥ ꯀꯔꯤꯔ ꯈꯪꯗꯦ ꯑꯗꯣ
ꯀꯤ ꯀꯤꯕꯨ ꯀꯤꯌꯦꯗ ꯑꯩꯗꯤ
ꯎ ꯑꯩꯈꯣꯏꯗꯤ ꯆꯍꯤ ꯑꯅꯤ ꯁꯨꯔꯦ ꯑꯗꯨꯝ ꯄꯥꯏꯔꯛꯄ ꯑꯗꯨꯒꯨꯝꯕ ꯏꯁꯤꯡꯗꯥ ꯎꯄꯥꯏ ꯂꯩꯇꯦꯗ ꯃꯄꯥꯟꯗ ꯂꯩꯕ ꯈꯣꯏꯗꯤꯀꯣ ꯃꯣꯏꯒꯤ ꯏꯁꯤꯡꯗꯗꯤ ꯑꯗꯨꯝ ꯀꯩꯅꯣ ꯍꯥꯞꯄꯤꯕꯅꯤꯅ
ꯍꯣꯏ ꯈꯪ
ꯑ ꯀꯩꯅꯣ ꯑꯟꯗꯔꯒ꯭ꯔꯥꯎꯟ ꯆꯤꯡꯊꯣꯛꯑꯒ ꯀꯩꯅꯣ ꯄꯥꯏꯕꯅꯤꯅ
ꯍꯣꯏ ꯑꯁ ꯑꯗꯨꯗꯤ ꯐꯠꯇꯕꯅꯤꯀꯣ ꯅꯍꯥꯟ ꯑꯩꯈꯣꯏꯒꯤ ꯍꯣꯁꯇꯦꯜꯗꯁꯨ ꯎꯝ ꯑ ꯑꯗꯨ ꯑꯗꯨꯀꯥꯟꯅꯩ ꯏꯁꯤꯡꯁꯦ ꯈꯔ ꯌꯥꯝ ꯗꯕ ꯑꯗꯨꯏꯒꯤ ꯑꯟꯗꯔꯒ꯭ꯔꯥꯎꯟꯗꯒꯤ ꯂꯧꯊꯣꯔꯑꯒ ꯑꯈꯣꯏꯗ ꯄꯤꯊꯣꯛꯄ ꯀꯣ꯫ ꯑꯗꯨꯒ ꯑꯩꯈꯣꯏ ꯃꯌꯥꯝꯁꯦ ꯑꯦꯂꯔꯖꯤ ꯀꯠꯊꯣꯛꯔꯒ ꯀꯣ ꯃꯤꯌꯥꯝ ꯇꯥꯕꯒꯤ ꯑꯗꯨꯗꯒꯤ ꯄꯤ ꯄꯤꯈꯤꯗ꯭ꯔꯦ ꯑꯈꯣꯏꯗ
ꯑꯣ
ꯑꯟꯗꯔꯒ꯭ꯔꯥꯎꯟ ꯋꯥꯇꯔꯅ ꯑꯩꯁꯨ ꯑꯁ ꯑꯦꯂꯔꯖꯤ ꯀꯩ ꯌꯥꯝ ꯊꯣꯛꯄꯒꯤ
ꯑ ꯍꯥ ꯅꯀꯣ ꯑꯩꯈꯣꯏ ꯍꯁ ꯑꯣꯏꯗꯔ
ꯍꯣꯏ
ꯑꯩꯈꯣꯏ ꯍꯣꯁꯇꯦꯜꯗꯨ ꯅꯠꯇꯕ ꯑꯗꯣ ꯑꯩꯈꯣꯏ ꯀꯔꯤ ꯀꯩ ꯍꯥꯏꯁꯦꯔꯥ ꯃꯄꯨꯗꯤ ꯂꯣꯏ ꯃꯥꯟꯅꯕꯅꯦꯕ ꯄꯣꯁ- ꯍꯣꯁꯇꯦꯜꯒꯤ ꯌꯥꯝꯃꯥꯃ ꯍꯥꯏꯔꯗꯤ ꯑꯗꯣ ꯍꯣꯁꯇꯦꯜ ꯑꯃꯁꯦ ꯁꯤꯅꯤꯌꯔꯒꯤ ꯑꯣꯏꯕ ꯗꯨꯅꯦꯕ ꯑꯩꯈꯣꯏ ꯑꯗꯨ ꯃꯇꯝꯗꯗꯤ ꯖꯨꯅꯤꯌꯔ ꯑꯣꯏꯔꯤꯕꯅꯦꯕ ꯑꯗꯨꯀꯥꯟꯗ ꯃꯣꯏꯒꯤ ꯃꯣꯁꯇꯦꯜꯁꯦ ꯏꯁꯤꯡꯁꯦ ꯐꯟꯖꯅ ꯐꯪꯗꯕ ꯑꯗꯨ ꯍꯦꯟꯄꯝꯒꯤꯗꯨꯅ ꯍꯦꯟꯄꯝꯒꯤ ꯏꯁꯤꯡꯗꯣ ꯑꯗꯨꯝ ꯕ꯭ꯔꯥꯟꯥꯁ ꯇꯧꯕ ꯃꯣꯏꯗꯣ ꯀꯨꯏꯅ ꯇꯧꯔꯛꯄꯒꯤ ꯃꯣꯏꯒꯤ ꯌꯥꯗꯣ
ꯍꯣꯏ
ꯀꯔꯤ ꯍꯦꯟꯐꯝꯒꯤ ꯍꯦꯟꯐꯝꯒꯤ ꯏꯁꯤꯡ ꯌꯥꯗ ꯃꯨꯁꯟꯕ ꯅꯣꯛꯅꯤꯡ ꯃꯅꯤꯡꯦ ꯃꯩ ꯆ ꯑꯃ ꯄꯤꯃꯥꯒꯤ ꯄꯤꯃꯥꯒꯤ ꯐꯤꯂꯤꯝꯗ ꯃꯨꯕ ꯑꯗꯨꯃꯥꯏꯅ ꯍꯥꯏꯗꯤ ꯃꯣꯔꯕ ꯇꯤꯟ ꯁꯤ ꯁꯤ
ꯌꯥꯝ ꯂ ꯅꯤꯡꯉꯀꯣ ꯃꯄꯥꯟꯗ ꯃꯄꯥꯟ ꯗ ꯂꯥꯛꯑꯦ ꯅ ꯃꯨꯔꯒ ꯂꯥꯛꯄꯅꯤ ꯑꯦ ꯑꯃꯨꯛꯀ ꯅꯣꯛ ꯅꯤꯡꯕ ꯐꯥꯎꯕꯅꯤ꯫
ꯎꯝ ꯑꯗꯨꯒꯀꯣ ꯑꯩꯈꯣꯏ ꯑꯩꯈꯣꯏ ꯂꯩꯐꯝꯁꯦ ꯑꯁ ꯂꯣꯋ ꯅꯦꯆꯔ ꯉꯧꯗ ꯌꯥꯝ ꯉꯧꯅꯤꯡꯉꯁꯨ ꯉꯧꯊꯣꯛꯄ ꯉꯝꯗꯕꯗꯣ
ꯑ
ꯑ ꯀꯃꯥꯡ ꯈꯥꯏꯗꯨꯅ ꯑꯩꯈꯣꯏ ꯂꯩꯐꯝꯁꯦ ꯑꯩꯈꯣꯏꯋ ꯇꯔꯁꯨ ꯂꯩꯗꯅ ꯀ ꯩꯇꯦꯜꯂꯤ ꯍꯣꯏꯇꯗꯤ ꯀꯩ ꯍꯥꯏꯁꯤꯔꯥ ꯑꯗꯨꯝ ꯉꯥꯎꯊꯣꯛꯄ ꯂꯥꯏꯕꯗꯣ
ꯑꯣꯏ
ꯑ ꯁꯤꯗꯗꯤ ꯑꯁ ꯈꯪꯉꯦꯗ ꯑꯗꯨꯒ ꯑꯩꯈꯣꯏꯁꯦ ꯃꯄꯥꯟ ꯊꯣꯛꯃꯟꯕꯩꯗ ꯅꯨꯞ ꯀꯩꯍꯥꯏꯇꯔꯦ ꯅꯨꯡꯁꯥ ꯁꯥꯔꯖꯨ ꯎꯄꯥꯏ ꯂꯩꯇꯕꯤ ꯑꯗꯨꯝ ꯊꯣꯛ ꯀ꯭ꯂꯥꯁꯒꯨꯝꯕ ꯆꯠꯂꯦ ꯅꯠꯇ꯭ꯔꯒ ꯊꯕꯛ ꯑꯃꯅꯦ ꯑꯗꯨꯝ ꯆꯠꯄꯗ
ꯍꯔ
ꯑꯗꯨ ꯁꯃꯥꯟ ꯃꯒꯤ ꯃꯅꯤꯦ ꯇꯧꯕꯅꯦ
ꯗꯨꯃꯥꯏ ꯇꯧꯔꯝꯒꯅꯤ ꯃꯣꯏꯗꯤ ꯑꯝꯂꯦꯠꯀ ꯃꯄꯥꯟꯗ ꯌꯦꯔꯨꯝꯗꯣ ꯉꯥꯎꯔꯒ ꯇꯥꯔꯀꯥꯟꯗ ꯑꯗꯨꯝ ꯌꯥꯕꯗꯣ ꯑꯗꯨꯒꯤꯅꯦ ꯊꯥꯎꯒ ꯇꯧꯔꯒ
ꯑꯗꯨ ꯐꯤꯕꯝꯗꯤ ꯌꯧꯔꯛꯑꯦ ꯁꯤꯗꯁꯨ
ꯅꯨꯡꯁꯥꯒ ꯑꯁ ꯁꯥꯔꯗꯤ ꯇꯜꯂꯦꯗ ꯅꯨꯡꯁꯥꯗꯤ ꯑꯩꯗꯤ꯫ ꯌꯥꯝꯁꯥꯕꯗꯨꯗꯤ ꯉꯥꯝꯗꯦ
ꯎꯝ ꯑꯌꯨꯛꯇꯒ ꯊꯣꯡꯕ ꯍꯦꯟꯖꯥꯡ ꯊꯣꯏꯕꯗꯣ ꯑꯈꯣꯏ ꯏꯁꯥꯗ ꯊꯣꯡꯉꯒ ꯈꯔ ꯂꯦꯝꯃꯒ ꯊꯝꯕꯒꯨꯝꯕꯗ ꯅꯨꯡꯗꯥꯡꯗ ꯆꯥꯕ ꯌꯥꯝ ꯇꯜꯂꯤꯁꯦ
ꯑꯣ ꯑꯣ ꯑꯩꯈꯣꯏꯅꯤꯁꯨ ꯁꯨꯃꯥꯏꯅ ꯃꯔꯛ ꯃꯔꯛꯇꯤ ꯍꯣꯏ ꯃꯔꯛ ꯃꯔꯛꯇ ꯁꯨꯃꯥꯏꯅ ꯇꯧꯋꯤ ꯍꯧꯖꯤꯛꯀꯥꯟꯁꯨ ꯑꯁꯤꯗꯀꯣ ꯑꯈꯣꯏꯒ ꯂꯩꯕꯝ ꯄꯥꯝꯂꯁꯨ ꯌꯥꯝ ꯇꯣꯏꯅꯗꯤ ꯇꯅꯤ ꯑꯗꯨꯒ ꯃꯔꯛ ꯃꯔꯛꯇ ꯁꯨꯃꯥꯏꯅ ꯇꯥꯎꯋꯦ ꯑꯗꯨꯒ ꯑꯩꯈꯣꯏꯒꯤ ꯔꯨꯝꯗꯤ ꯏꯪꯉꯁꯨ ꯁꯣ ꯁꯦꯝ ꯁꯥꯕ ꯃꯥꯜꯂꯦ ꯍꯥꯏꯕ ꯈꯟ ꯑꯗꯨꯝ ꯈꯪꯉꯦ ꯑꯗꯨꯗꯒꯤ
ꯑꯥ
ꯑꯁ ꯅꯨꯡꯁꯥꯒ ꯊꯣꯛꯑꯗꯤ ꯌꯥꯝ ꯁꯥꯕꯅꯤꯗ ꯑꯈꯣꯏꯁꯨ
ꯎꯝ ꯅꯍꯥꯟ ꯍꯣꯁꯄꯤꯇꯥꯜꯗ ꯅꯪ ꯗ꯭ꯌꯨꯇꯤ ꯇꯧꯕ ꯃꯇꯝꯗꯅ ꯑꯗꯨꯝ ꯀꯩ ꯍꯥꯏꯁꯤꯔ ꯑꯩꯈꯣꯏꯒꯤ ꯀꯥꯗꯣ ꯀꯩ ꯍꯥꯏꯁꯤꯔ ꯏꯪꯗ꯭ꯔꯗꯤ ꯌꯥꯗꯕ꯫ ꯃꯣꯏꯒꯤ ꯃꯦꯁꯤꯟꯗꯨ ꯏꯪꯍꯟꯗ꯭ꯔꯗꯤ ꯑꯗꯨꯝ
ꯍꯣꯏ
ꯃꯣꯏꯗꯤ ꯑꯗꯨꯝ ꯏꯪꯍꯟꯂꯦ ꯏꯪꯍꯜꯂꯒ ꯊꯝꯗꯣꯏꯅꯦꯕ ꯑꯁ ꯑꯗꯨ ꯐꯝꯗꯒ ꯆꯪꯉꯒ ꯅꯨꯃꯤꯠ ꯀꯩ ꯍꯥꯏꯁꯤꯔ ꯗ꯭ꯌꯨꯇꯤ ꯂꯣꯏꯗ꯭ꯔꯤꯐꯥꯎ ꯑꯗꯨꯝ ꯃꯇꯝ ꯑꯗꯨ ꯃꯐꯝꯗ ꯐꯝꯃꯒ ꯂꯦꯞꯄꯒ ꯑꯗꯨꯃꯥꯏꯅ ꯇꯧꯔꯗꯤ ꯏꯁ ꯑꯥꯏ ꯏꯪꯉꯒꯀꯣ ꯂꯩꯕ ꯉꯝꯗ꯭ꯔꯒ ꯃꯄꯥꯟ ꯊꯣꯛꯂꯛꯑꯗꯤ ꯁꯥꯕꯗꯣ ꯑꯁ
ꯃꯅꯨꯡꯗ ꯂꯩꯔꯒꯅ ꯏꯪꯃꯟꯕ ꯃꯄꯥꯟꯗ ꯊꯣꯛꯑꯒ ꯁꯥꯄꯤꯄ
ꯥꯑꯗꯨꯝ ꯁꯥꯍꯟꯕꯗꯣ
ꯎꯝ ꯏꯁ ꯈꯪꯗ꯭ꯔꯦꯗꯥ ꯆꯍꯤ ꯑꯅꯤ ꯑꯍꯨꯝ ꯋꯥꯠꯂꯒ ꯑꯃꯨꯛ ꯊꯕꯛꯁꯨ ꯊꯕꯛ ꯊꯤꯕꯁꯨ ꯑꯃꯨꯛ ꯃꯅꯤꯄꯨꯔꯗꯗꯤ ꯊꯕꯛꯁꯦ ꯐꯪꯕ ꯋꯥꯒꯗ꯭ꯔꯥ ꯊꯕꯛꯀ ꯁꯤꯗꯃꯨꯛ ꯇꯧꯔꯗꯤ ꯑꯁ ꯈꯪꯗ꯭ꯔꯦꯗꯥ ꯀꯃꯥꯏ
ꯑꯗꯨꯅꯦ ꯅꯪ ꯂꯣꯏꯔꯀꯥꯟꯗ ꯑꯗꯨꯝ ꯊꯕꯥꯛꯇꯤ ꯃꯤ ꯃꯌꯥꯝ ꯂꯩꯔꯅꯤꯗ ꯑꯗꯨꯒꯤꯗꯤ ꯍꯧꯖꯤꯛꯄꯨꯗꯤ ꯋꯥꯔꯅꯨꯗ ꯊꯕꯛꯄꯨꯗꯤ ꯂꯥꯏꯅ ꯌꯥꯅꯕꯒꯤ ꯑꯗꯨꯝ ꯄ꯭ꯂꯥꯟ ꯇꯧꯒꯅꯤꯗ ꯍꯌꯦꯡꯒꯤ ꯋꯥꯒꯅꯨ ꯍꯥꯏꯕꯗꯣ
ꯎꯝ ꯃꯦꯗꯤꯀꯦꯜ ꯈꯣꯢꯒꯤꯗꯤ ꯅꯝꯕꯝꯕꯔ ꯂ ꯐ ꯗ ꯑꯃꯗ ꯑꯣꯏꯒꯦꯔꯥ ꯑꯃꯗ ꯑꯣꯏꯒꯦꯔꯥ ꯐꯪꯅꯤꯡꯉꯥꯏ ꯍꯣꯠꯅꯔꯗ ꯑꯃꯨꯛ ꯐꯪꯕ ꯌꯥꯕ ꯑꯗꯨ ꯑꯗꯨꯗꯤ ꯅꯨꯡꯉꯥꯏꯔꯦꯗ ꯂꯣꯏꯕꯨ ꯂꯣꯏꯔꯗꯤ
ꯅꯨꯡꯁꯥ ꯅꯨꯡꯁꯥꯒ ꯌꯥꯝ ꯁꯥꯔꯗꯤ ꯎꯝ ꯍꯩꯅꯧꯗꯨ ꯍꯩꯅꯧ ꯌꯥꯝ ꯆꯥꯕꯁꯦ ꯌꯥꯝ ꯐꯥꯕꯅꯤꯀꯣ
ꯍꯩꯅꯧꯗꯤ ꯑꯣ ꯍꯩꯅꯧꯗꯤ ꯌꯥꯝ ꯀꯩꯅꯣ ꯐ꯭ꯔꯨꯏꯠꯁ ꯃꯌꯥꯝꯗꯣ ꯃꯈꯜ ꯃꯈꯜ ꯑꯗꯨꯝ ꯌꯥꯝ ꯆꯥꯕꯅ ꯐꯕꯅꯤꯀꯣ ꯏꯁꯥꯗ
ꯑꯥ
ꯃꯥꯏꯒ꯭ꯔꯦꯟꯁꯨ ꯄꯥꯛꯅ ꯇꯥꯎꯗꯕꯅꯦ ꯍꯩꯅꯧ ꯌꯥꯝ ꯆꯥꯔꯗꯤ
ꯑ
ꯌꯥꯝ ꯐꯥꯕꯅꯦ ꯎꯝ ꯄꯨꯃꯤ ꯑ ꯑꯥꯎ ꯃꯥꯥꯏꯅ
ꯌꯦꯡꯕ ꯑꯃꯨꯛꯀ ꯅꯨꯡꯉꯥꯏꯒꯅꯤ
ꯍꯧꯖꯤꯛ ꯑꯁ ꯍꯧꯖꯤꯛꯀꯣ ꯍꯧꯖꯤꯛ ꯈꯪꯗꯔꯤꯗ ꯍꯧꯖꯤꯛꯁꯦ ꯆꯟ꯭ꯈꯔꯒ ꯂꯥꯁ ꯃꯤꯅꯤꯠꯇ ꯆꯟꯕꯈꯣꯏꯅ ꯑꯗꯨꯝ ꯉꯝꯒ꯭ꯔꯅꯤ ꯌꯦꯡꯉꯣ
ꯑꯁ ꯑꯗꯨꯒꯤꯅꯤ
ꯗꯥꯎꯅ ꯆꯟꯈꯤꯕ ꯈꯣꯏꯗꯣ ꯑꯗꯨꯝ ꯆꯟꯈ꯭ꯔꯅꯤ
ꯄꯦꯅꯥꯜꯇꯤꯒ ꯇꯥꯔꯗꯤꯀꯣ ꯑꯁ ꯇꯜꯂꯦ
ꯎꯝ
ꯑꯃꯨꯛꯀ ꯗ꯭ꯔꯣ ꯇꯥꯔꯗꯤ ꯑꯃꯨꯛꯀ ꯁꯥꯟꯅꯗꯣꯏꯅꯤ ꯊꯥꯔꯇꯤ ꯑꯥ ꯄꯨꯡ ꯃꯈꯥꯏ ꯑꯗꯨꯒ ꯑꯁ
ꯎꯝ
ꯑꯗꯨꯗꯤ ꯅꯪꯁꯨ ꯌꯦꯡ ꯍꯥꯎꯔꯨꯀꯣ
ꯍꯣꯏ ꯍꯣꯏ ꯍꯣꯏ
ꯑꯩꯁꯨ ꯌꯦꯡꯉꯒꯦ ꯍꯣꯔꯦꯟ ꯄꯥꯎꯅꯔꯁꯦ ꯑꯃꯨꯛꯀ ꯃꯨꯛꯀ ꯇꯧꯔꯛꯑꯣ ꯍꯣꯏ ꯍꯣꯏ ꯍꯣꯏ ꯐꯔꯦ ꯑꯗꯨꯗꯤ